ꯍꯂꯣ
ꯇꯥꯏꯌꯦ ꯇꯥꯏꯌꯦ ꯊꯥꯖꯗꯅ ꯐꯣꯟ ꯇꯧꯔꯛꯏꯅ ꯉꯁꯤꯗꯤ
ꯑꯦꯁ ꯑꯩꯗꯤ ꯄꯥꯎ ꯐꯥꯎꯅꯗꯕ ꯀꯨꯏꯔꯦ ꯅ ꯇꯥꯕꯁꯦ ꯉꯁꯤꯗꯤ ꯍꯦꯛꯇ ꯐꯣꯟ ꯇꯧꯔꯒꯦꯅ ꯇꯧꯔꯛꯏꯅꯤꯅꯦ
ꯑꯁ ꯑꯩꯁꯨ ꯊꯕꯛꯅꯒ ꯁꯤꯟꯕꯁꯤꯗ ꯅꯈꯣꯏꯒ ꯋꯥꯔꯤ ꯁꯥꯟꯅꯕꯁꯨ ꯁꯪꯗ꯭ꯔꯦ ꯅꯈꯣꯏꯗ ꯀꯃꯥꯏ ꯀꯃꯥꯏꯅ ꯇꯧꯔꯤꯒꯦꯅ ꯍꯦꯛ ꯍꯪꯗꯧꯁꯨ ꯃꯇꯥꯡ ꯍꯦꯛ ꯆꯥꯗꯕ ꯅꯣꯏꯔꯣꯝꯗ ꯀꯣꯏꯊꯣꯔꯛꯀꯗꯕꯁꯨ
ꯅꯦꯅ ꯑꯃ ꯊꯥꯔꯨꯕꯗꯣ ꯑꯃꯨꯛ ꯍꯅꯦꯅ ꯇꯧꯁꯤꯜꯂꯛꯇꯅ ꯍꯧꯖꯤꯛꯁꯦ ꯃꯊꯥ ꯌꯥꯝ ꯀꯟꯅ ꯁꯥꯔꯤ ꯇꯧꯔꯤꯁꯦ
ꯎꯝ ꯑꯗꯨꯃꯥꯏꯅ ꯍꯥꯏꯅꯩꯅꯦ ꯅꯈꯣꯏꯒꯤ ꯄꯔꯤꯈꯥꯗꯣ ꯀꯣꯏꯁꯟꯗꯣ ꯂꯤꯛ ꯆꯠꯂꯦ ꯍꯥꯏꯕ꯭ꯔꯥ ꯀꯔꯤꯅꯣ ꯇꯧꯅꯔꯦ ꯑꯩꯅ ꯑꯗꯨꯒꯤ ꯄꯔꯤꯈꯥꯗꯣ ꯍꯟꯅꯦꯅ ꯎꯝ
ꯍꯟꯅꯤꯅ ꯑꯃꯨꯛ ꯇꯧꯔꯦ ꯑꯩꯅꯗꯤ ꯃꯥꯔꯛ ꯈꯔ ꯋꯥꯡꯉꯦ ꯍꯟꯗꯛꯇꯤ ꯈꯟꯕ ꯌꯥꯔꯦ ꯍꯔꯥꯎꯔꯨꯔꯦ ꯑꯗꯨꯒ ꯑꯃꯨꯛ ꯍꯟꯅꯤꯅ ꯇꯧꯁꯜꯂꯛꯏꯁꯤꯅꯤ ꯒ꯭ꯌꯥꯟ
ꯑꯗꯨꯅꯦ ꯈꯪꯗ꯭ꯔꯦꯗ ꯇꯧꯔꯤꯁꯦ ꯑꯗꯣ ꯍꯧꯖꯤꯛꯀꯥꯟꯁꯤꯕꯨ ꯀꯃꯥꯏ ꯀꯃꯥꯏꯅ ꯇꯧꯔꯤꯒꯦ
ꯀꯃꯥꯏꯅ ꯇꯧꯕꯕꯨ ꯏꯇꯥꯎ ꯍꯧꯖꯤꯛ ꯁꯥꯕꯒꯤ ꯆꯥꯡ ꯑꯗꯨꯝ ꯍꯦꯟꯒꯠꯂꯛꯏ ꯇꯧꯔꯤꯁꯦ ꯒ꯭ꯌꯥꯟ ꯇꯥꯗꯦ ꯆꯥꯔꯨ ꯊꯛꯎꯕ ꯃꯌꯥꯝ ꯑꯃꯝꯇ ꯍꯥꯎꯐꯝ ꯈꯪꯗꯦ ꯁꯥꯒꯠꯂꯛꯄꯁꯤꯗꯤ
ꯎꯝ ꯃꯄꯥꯟ ꯏꯄꯥꯟꯒ ꯊꯣꯛꯇꯅ ꯀꯣꯏꯕ ꯅꯨꯡ ꯆꯠꯇ꯭ꯔꯕꯔꯣ ꯍꯧꯖꯤꯛꯀꯥꯟꯁꯤꯕꯣ
ꯆꯠꯇ꯭ꯔꯦꯗꯥ ꯏꯇꯥꯎ ꯈꯔ ꯆꯠꯁꯤꯔꯥꯅ ꯈꯜꯂꯝꯕꯅꯤ ꯄꯔꯤꯈꯥ ꯃꯇꯝ ꯂꯦꯞꯁꯤꯜꯂꯛꯄꯗꯒꯤ ꯍꯧꯖꯤꯛꯁꯦ ꯑꯃꯠꯇ ꯊꯣꯛꯇ꯭ꯔꯦ ꯌꯨꯝꯗ ꯑꯗꯨꯝ ꯂꯩꯔꯦ ꯇꯧꯔꯤꯁꯦ ꯂꯥꯏꯔꯤꯛ ꯈꯔ ꯌꯦꯡꯗꯅ
ꯑꯣ ꯆꯥꯛ ꯌꯦꯟꯁꯥꯡꯗꯤ ꯀꯔꯤ ꯀꯔꯤꯅ ꯍꯥꯎꯔꯤꯕ ꯀꯃꯥꯏ ꯀꯃꯥꯏꯅ ꯇꯧꯔꯤꯕ
ꯍꯧꯖꯤꯛꯁꯦ ꯁꯧꯒ꯭ꯔꯤꯒꯨꯝꯕ ꯑꯆꯝꯕꯅ ꯍꯦꯟꯅ ꯍꯥꯎꯔꯦꯗ ꯊꯥꯎ ꯊꯨꯝ ꯌꯥꯎꯕꯁꯦ ꯀꯌꯥ
ꯎꯝ ꯍꯣꯏꯅꯦ ꯍꯧ ꯖꯤꯛꯄꯨ ꯆꯥꯛ ꯏꯁꯤꯡ ꯆꯥꯔꯕ꯭ꯔꯣ
ꯆꯥꯗ꯭ꯔꯤꯌꯦ ꯇꯥꯎꯕꯨ ꯆꯥꯔꯕꯣ
ꯎꯝ ꯆꯥꯗ꯭ꯔꯤ ꯀꯔꯤ ꯃꯊꯦꯜ ꯇꯧꯈ꯭ꯔꯕ
ꯉꯁꯤꯒꯤꯗꯤ ꯁꯧꯒꯔꯤ ꯑꯃ ꯊꯣꯡꯉꯒ ꯀꯥꯡꯍꯧ ꯑꯃ ꯉꯧꯅꯤꯅ ꯇꯧꯍꯧꯔꯦ ꯏꯃꯥꯅ ꯀꯟꯅ ꯊꯣꯡꯍꯧꯔꯤ
ꯑꯣ ꯑꯁ ꯄꯔꯤꯈꯥ ꯑꯃꯨꯛ ꯍꯟꯅꯦ ꯍꯥꯏꯔꯤꯗꯨꯅ ꯀꯌꯥꯝ ꯄꯥꯁꯜꯂꯕ ꯀꯌꯥꯝ ꯀꯩꯅꯣ ꯇꯧꯔꯕ
ꯑꯁ ꯄꯥꯕꯗꯤ ꯂꯣꯏꯔ ꯄꯣꯠꯅꯤꯗ ꯇꯧꯔꯤꯁꯦ ꯍꯌꯦꯡ ꯄꯔꯤꯈꯥꯗ ꯍꯦꯛꯇ ꯁꯣꯏꯕ ꯇꯧꯔꯤꯁꯦ ꯄꯥꯅ ꯄꯥꯅ ꯈꯪꯅ ꯈꯪꯅ ꯁꯣꯏꯗꯣꯔꯤꯕꯅꯤ
ꯎꯝ ꯃꯇꯝꯁꯨ ꯌꯥꯝꯅ ꯅꯪꯒꯟ ꯗꯦ ꯍꯥꯏꯔꯤꯅꯦ ꯅꯈꯣꯏꯒꯤꯗꯨꯗꯤ
ꯍꯣꯏ ꯍꯣꯏ ꯃꯇꯝꯕꯨꯗꯤ ꯄꯔꯤꯈꯥꯅꯤꯗꯅ ꯃꯤ ꯃꯤꯊꯣꯏ ꯃꯤꯍꯦꯟ ꯇꯥꯟꯅꯔꯛꯄꯅꯤꯅ ꯈꯔ ꯃꯈꯩꯗꯤ ꯑꯗꯨꯝ ꯈꯠꯊꯍꯧꯕ ꯇꯥꯕꯅꯤ ꯈꯠꯊꯅꯕ ꯍꯣꯠꯅꯔꯛꯄꯗ ꯀꯣꯏꯁꯟ ꯈꯔ ꯂꯨꯍꯟ ꯃꯇꯝ ꯈꯔ ꯇꯦꯟꯖꯟ
ꯃꯥꯟꯅꯤ ꯃꯥꯟꯅꯤ ꯅꯣꯏ ꯂꯣꯏꯅꯃꯛ ꯈꯟꯕꯗꯤ
ꯏꯇꯥꯎꯕꯨ ꯆꯥꯛ ꯆꯥꯕꯤꯔꯕ꯭ꯔꯣ
ꯑꯩꯕꯨꯗꯤ ꯆꯥꯗ꯭ꯔꯤꯌꯦ ꯂꯣꯏꯁꯜꯂꯛ ꯇꯣꯔꯝꯃꯅꯤ ꯍꯧꯖꯤꯛ ꯄꯣꯊꯥꯔꯝꯕꯅꯦ ꯊꯕꯛ ꯆꯠꯂꯨꯕꯒꯤ
ꯀꯔꯤ ꯃꯊꯦꯜ ꯇꯧꯔꯕ
ꯎꯝ ꯉꯁꯤꯗꯤ ꯀꯩꯅꯣ ꯉꯥꯈꯥ ꯊꯣꯡꯉꯦꯅ ꯍꯥꯏꯍꯧꯕꯅꯤꯅꯦ
ꯑꯩꯁ ꯑꯗꯨꯗꯤ ꯌꯥꯝ ꯍꯥꯎꯕ ꯏꯟꯖꯥꯡꯅꯤꯅꯦ
ꯃꯥꯟꯅꯦ ꯑꯁ ꯉꯈꯥꯗ ꯅꯥꯀꯨꯞꯄꯤꯒ ꯊꯣꯡꯕꯒꯤ ꯃꯍꯥꯎꯁꯤꯗꯤ
ꯀꯔꯤ ꯂꯝꯗꯒꯤ ꯊꯣꯡ ꯄꯨꯔꯛꯏꯕ ꯉꯥꯈꯥꯅꯣ
ꯑꯥ ꯏꯁꯤꯡ ꯈꯤꯇꯪ ꯆꯥꯎꯋꯦ ꯅꯣꯡꯆꯤꯡ ꯈꯔ ꯆꯨꯕꯁꯤꯗ ꯑꯗꯨꯗ ꯏꯟꯗ ꯂꯥꯛꯑꯦꯅ ꯊꯣꯡꯍꯧꯕꯅꯤꯗ
ꯗꯤ ꯑꯁ ꯌꯥꯝꯅ ꯍꯥꯎꯕꯅꯤꯕꯨ ꯑꯩꯈꯣꯏꯗꯤ ꯆꯥꯗꯕ ꯌꯥꯝꯅ ꯀꯨꯏꯔꯦ
ꯎ ꯍꯥꯎꯋꯦ ꯑꯁ ꯑꯗꯨꯕꯨ ꯑꯩꯈꯣꯏꯅ ꯉꯥ ꯈꯔ ꯆꯥꯕ ꯐꯪꯕꯒꯤ ꯍꯥꯎꯋꯦ ꯍꯥꯏꯖꯕ ꯋꯥꯅꯤꯗ ꯏꯁꯤꯡꯅ ꯊꯨꯝꯗꯅ ꯉꯥ ꯆꯦꯟꯊꯣꯛꯈꯤꯕ ꯀꯌꯥ ꯑꯃꯁꯨ ꯌꯥꯎꯔꯕꯅꯤ ꯃꯣꯏꯗꯗꯤ ꯅꯨꯡꯉꯥꯏꯕ ꯅꯠꯇꯦꯕ
ꯑꯗꯨ ꯏꯇꯥꯎ ꯐꯥꯕ ꯀꯩꯅꯣꯗꯒꯤ ꯇꯨꯔꯦꯟꯗ ꯒꯤ ꯐꯥꯕ ꯄꯨꯈ꯭ꯔꯤꯗꯒꯤ ꯐꯥꯕ ꯉꯥꯁꯤꯅ ꯍꯦꯜꯂꯤꯅꯦ ꯍꯥꯎꯕꯁꯦ
ꯎꯝ
ꯍꯧꯖꯤꯛꯀꯥꯟꯒꯤ ꯍꯣꯏ ꯍꯣꯏ ꯍꯧꯖꯤꯛꯀꯥꯟꯒꯤ ꯕꯖꯥꯔꯗ ꯌꯣꯜꯂꯤꯕ ꯉꯥꯁꯤꯡꯁꯤꯗꯤ ꯀꯗꯥꯏꯗꯒꯤ ꯍꯦꯛ
ꯎꯝ ꯃꯥꯈꯣꯏꯁꯤ ꯆꯥꯅꯤꯡꯕꯒ ꯐꯥꯎꯗꯕꯖꯥꯠꯅꯤꯗ ꯉꯥꯅꯤꯒ ꯈꯪꯗꯕꯖꯥꯠꯅꯤ
ꯃꯥꯅꯤ ꯃꯥꯅꯤ ꯏꯟꯁꯥꯡ ꯅꯥꯄꯤꯃꯛꯇ ꯍꯥꯏꯔꯁꯨ ꯉꯁꯤ ꯂꯩꯔꯛꯄꯁꯦ ꯍꯌꯦꯡ ꯍꯣꯏ ꯀ ꯊꯝꯕ ꯌꯥꯗꯦ
ꯎꯝ ꯍꯧꯖꯤꯛꯀꯥꯟꯗꯤ ꯍꯟꯖꯥꯡ ꯅꯥꯄꯤꯁꯤꯁꯨ ꯍꯥꯥꯔ ꯅꯨꯡ ꯃꯌꯥꯝ ꯍꯥꯞꯆꯤꯜꯂꯕꯅꯤꯅ ꯕꯤꯔꯤꯕꯤꯔꯤ ꯄꯠꯂꯦ ꯎꯝ
ꯊꯥꯏꯅꯗꯤ ꯁꯦꯝ ꯑꯃ ꯆꯥꯎ ꯁꯦꯝ ꯆꯥꯔꯗꯤ ꯑꯅꯥꯌꯦꯛ ꯌꯥꯎꯗꯦ ꯍꯥꯏꯅꯔꯝꯃꯤ ꯍꯧꯖꯤꯛꯇꯤ ꯁꯦꯝꯒ ꯆꯆꯥꯗꯕꯨ ꯀꯤꯔꯦꯗ ꯍꯤꯗꯥꯛ ꯁꯤꯡꯅ
ꯎꯝ ꯃꯥꯅꯦ ꯈꯪꯗ꯭ꯔꯤꯗ ꯇꯧꯔꯤꯁꯦ ꯊꯥꯏꯅꯗꯤ ꯂꯥꯏꯅꯥꯒꯁꯦ ꯌꯥꯝꯅ ꯂꯩꯔꯝꯄꯣꯠꯇꯦ ꯍꯧꯖꯤꯛꯇꯤ ꯂꯥꯏꯅꯥꯒꯁꯦ ꯃꯈꯟ ꯃꯈꯟ ꯖꯥꯠ ꯖꯥꯠꯅꯤ ꯊꯧꯔꯛꯏꯁꯦ ꯆꯥꯎꯈꯠꯂꯛꯄꯒꯤ ꯃꯇꯨꯡ ꯏꯟꯅ ꯍꯥꯏꯒꯗ꯭ꯔꯥ
ꯂꯥꯏꯅꯥ ꯑꯁꯤꯁꯨ ꯑꯩꯈꯣꯏꯅ ꯈꯪꯗꯕ ꯀꯔꯤ ꯀꯔꯤꯅꯣ ꯌꯥꯝꯅ ꯊꯣꯛꯑ ꯃꯥꯜꯂꯤꯅꯦ ꯍꯧꯖꯤꯛꯀꯥꯟꯁꯦ
ꯎꯝ ꯍꯣꯏ ꯑꯗꯣ ꯑꯩꯈꯣꯏꯅ
ꯇꯤ ꯌꯥꯎꯗꯕ꯭ꯔꯣ ꯌꯨꯝꯂꯣꯝꯗ
ꯑꯅꯥ ꯑꯌꯦꯛꯁꯦ ꯊꯣꯏꯗꯣꯛꯄꯗꯤ ꯌꯥꯎꯗꯦ ꯅꯣꯡꯃꯇꯪꯁꯨ ꯑꯩꯈꯣꯏꯁꯨ ꯊꯥꯏꯅꯒ ꯃꯔꯤ ꯂꯩꯅꯕ ꯂꯩꯔꯤꯕ ꯃꯐꯝꯁꯤꯡꯁꯤꯗ ꯆꯠꯂꯒ ꯍꯥꯏꯐꯦꯠꯇꯪꯗꯤ ꯀꯣꯏꯊꯣꯛꯎꯕ ꯌꯥꯏꯗꯅ
ꯑꯦꯁ ꯑꯗꯨꯗꯤ ꯏꯇꯥꯎ ꯍꯧꯔꯛꯇꯦ ꯍꯥꯏꯔꯤꯅꯤꯅꯦ ꯑꯩꯗꯤ ꯆꯠꯁꯦ ꯁꯤꯗꯅꯤꯅꯦ
ꯎꯝ ꯑꯩꯈꯣꯏ ꯀꯪꯂꯥꯒꯨꯝꯕ ꯂꯣꯛꯇꯥꯛꯀꯨꯝꯕ ꯀꯩꯕꯨꯜ ꯂꯝꯖꯥꯎꯒꯗꯣ ꯆꯪꯗꯅ ꯈꯣꯠꯇꯅ ꯑꯩꯈꯣꯏ ꯍꯥꯟꯅ ꯄꯨꯜꯂꯝꯃꯤꯕ ꯃꯌꯥꯝꯗꯨꯒ ꯆꯠꯃꯤꯟꯅꯔꯗꯤ
ꯍꯣꯏ ꯍꯣꯏ ꯑꯗꯨ ꯏꯇꯥꯎ ꯍꯟꯗꯛꯀꯤ ꯇꯥꯡ ꯀꯨꯟꯃꯥꯊꯣꯏꯁꯤꯗ ꯄꯔꯤꯈꯥ ꯑꯃ ꯂꯩ ꯃꯁꯤ ꯍꯦꯛ ꯂꯣꯏꯕꯒ ꯆꯠꯂꯁꯤꯀꯣ
ꯄꯨꯟꯅ ꯇꯧꯔꯒ ꯑꯩꯈꯣꯏ ꯇꯔꯦꯠ ꯅꯤꯄꯥꯜ ꯁꯨꯔꯗꯤ ꯋꯥꯈꯜꯁꯨ ꯅꯨꯡꯉꯥꯏꯗꯅ ꯍꯥꯟꯅ ꯄꯨꯜꯂꯛꯄ ꯃꯌꯥꯝꯗꯨꯁꯨ ꯄꯨꯜꯂꯕꯅꯤꯅ
ꯍꯣꯏ ꯍꯣꯏ ꯍꯟꯗꯛꯇꯤ ꯍꯦꯛꯇ ꯅꯨꯡꯉꯥꯏ ꯇꯧꯔꯗꯣꯏꯅꯤ ꯃꯌꯥꯝꯁꯦ ꯄꯨꯜꯂꯒ ꯋꯥꯔꯤ ꯋꯥꯇꯥꯏ ꯇꯧꯗꯅ
ꯃꯥꯟꯅꯦ ꯑꯗꯨꯒ ꯍꯦꯟꯖꯥꯡ ꯅꯨꯡꯗꯥꯡꯗꯨꯅ ꯁꯥ ꯉꯥꯗꯤ ꯀꯌꯥ ꯆꯥꯅꯤꯡꯗ꯭ꯔꯦ ꯊꯥꯏꯅꯒ ꯑꯣꯏꯕ ꯆꯤꯟꯖꯥꯛꯁꯤꯡ ꯎꯇꯤ ꯆꯒꯦꯝ ꯄꯣꯝꯕ ꯇꯧꯔꯒ ꯐꯖꯅ ꯇꯧꯔꯒ ꯆꯥꯔꯗꯤ ꯑꯩꯒꯤ ꯃꯣꯠꯇꯨꯕ ꯑꯗꯨ ꯂꯩ ꯏꯇꯥꯎꯒꯤꯗꯤ ꯀꯔꯤ ꯈꯜꯂꯤ
ꯌꯥꯏꯌꯦ ꯌꯥꯏꯌꯦ ꯏꯇꯥꯎ ꯏꯇꯥꯎꯅꯕꯨ ꯌꯥꯔꯗꯤ ꯏꯇꯥꯎꯅ ꯄꯥꯝꯖꯔꯤꯕ ꯀꯩꯅꯣꯗꯨꯒ ꯑꯗꯨꯕꯨ ꯆꯥꯅꯕ ꯆꯥꯟꯅꯒꯗ꯭ꯔꯅꯤ
ꯎꯝ ꯀꯩꯁꯨ ꯀꯥꯏꯜꯂꯤꯗ ꯅꯣꯡ ꯐꯥꯗꯣꯛ ꯑꯗꯨꯃꯥꯏꯅ ꯐꯖꯅ ꯑꯩꯈꯣꯏꯒꯤ ꯊꯥꯏꯅꯒꯤ ꯑꯣꯏꯕ ꯃꯥꯡꯈꯤꯗꯧꯔꯕ ꯍꯟꯖꯥꯡ ꯅꯨꯡꯗꯥꯡꯁꯦ ꯑꯝꯇꯪ ꯄꯦꯟꯅ ꯆꯥꯅꯤ ꯌꯦꯡꯅꯤꯅꯤꯍꯦ
ꯌꯥꯏꯌꯦ ꯌꯥꯏꯌꯦ ꯏꯇꯥꯎ ꯑꯗꯨꯗꯤ ꯏꯇꯥꯎ ꯃꯤ ꯈꯔ ꯌꯥꯝ ꯑꯣꯏꯕ ꯌꯥꯔꯣꯏꯅꯦ
ꯃꯤ ꯌꯥꯝꯅꯁꯨ ꯌꯥꯝꯃꯜꯂꯣꯏꯁꯤꯗ ꯈꯔ ꯑꯗꯨ ꯌꯥꯕꯒꯤ ꯆꯥꯡꯗ ꯑꯗꯨꯝ ꯆꯠꯂꯒ ꯂꯣꯏꯔꯦꯗ
ꯂꯣꯛꯇꯥꯛꯇ ꯍꯧꯖꯤꯛꯀꯥꯟꯁꯨ ꯇ ꯃꯤ ꯑꯍꯤꯡ ꯂꯦꯛꯞꯄ ꯍꯈꯣꯏ ꯌꯥꯅꯔ ꯃꯥꯜꯂꯅꯦ ꯐꯨꯝꯗꯤ ꯃꯊꯛꯇ
ꯑꯩꯁꯨ ꯑꯗꯨꯃꯥꯏꯅ ꯇꯥꯏꯅꯦ ꯐꯣꯟ ꯅꯨꯡꯗ ꯊꯥꯒꯠꯂꯛꯄꯗꯁꯨ ꯑꯗꯨꯃꯥꯏꯅ ꯑꯗꯨꯝꯣꯏ ꯃꯣꯏ ꯐꯖꯅ ꯁꯦꯝꯗꯅ ꯈꯣꯠꯇꯅ ꯇꯧ ꯃꯥꯜꯂꯦ
ꯃꯗꯨꯗꯤ ꯑꯃꯨꯛꯇꯪ ꯆꯠꯄꯅꯗꯤ ꯐꯕꯅꯤ ꯑꯁ ꯌꯥꯝꯅ ꯅꯨꯡꯉꯥꯏꯅꯤꯕ ꯃꯗꯨꯗ ꯑꯍꯤꯡꯒꯠꯂꯛꯑꯗꯤ
ꯎꯝ ꯆꯠꯁꯦ ꯆꯠꯁꯦ ꯃꯌꯥꯝ ꯀꯩꯅꯣ ꯇꯧꯔꯒ ꯑꯝꯇꯪ ꯑꯗꯨꯒꯨꯝꯕ ꯈꯔ ꯆꯠꯄꯁꯨ ꯑꯗꯨꯝ ꯀꯥꯟꯅꯩ
ꯑꯣ ꯍꯣꯏ ꯑꯁ ꯃꯗꯨ ꯑꯝꯇꯪ ꯆꯠꯅꯤꯡꯉꯤ ꯍꯟꯗꯛꯀꯤ ꯇꯥꯡ ꯃꯇꯥꯡ ꯆꯥꯕ ꯑꯝꯗ ꯃꯌꯥꯝ ꯈꯤꯇꯪ ꯍꯧꯅꯔꯒ ꯆꯠꯄ ꯇꯥꯔꯦ ꯃꯗꯨ ꯏꯇꯥꯎ ꯃꯌꯥꯝ ꯍꯧꯅꯕꯁꯤ ꯆꯤꯟꯅ ꯂꯨꯔꯤꯁꯦ ꯁꯦꯜ ꯊꯨꯝꯒꯤ ꯃꯔꯥꯡꯁꯦ ꯀꯥꯏꯅꯗꯕ ꯑꯅꯤꯅꯀꯣ
ꯃꯥꯅꯦ ꯃꯥꯅꯦ
ꯆꯠꯊꯣꯛꯄ ꯍꯥꯏꯁꯤꯅꯗꯤ ꯁꯦꯜ ꯍꯦꯛ ꯃꯇ ꯇꯤꯡꯉꯤꯗꯣ ꯁꯦꯜ ꯌꯥꯎꯗ꯭ꯔꯕꯗꯤ ꯌꯥꯗꯦ ꯍꯥꯏꯔꯤꯕ
ꯎꯝ ꯑꯗꯨ ꯏꯇꯥꯎ ꯋꯥꯔꯤꯁꯨ ꯋꯥꯔꯤꯅꯤ ꯅꯣꯏꯒꯤ ꯈꯨꯟꯒꯤ ꯂꯥꯏ ꯍꯔꯥꯎꯕ ꯈꯣꯠꯄ ꯀꯥꯟꯅ ꯇꯧꯗ꯭ꯔꯕꯣ ꯍꯟꯗꯛ ꯆꯍꯤꯒꯤꯗꯤ
ꯏꯇ ꯇꯧꯈ꯭ꯔꯦ ꯃꯗꯨ ꯍꯟꯗꯛ ꯀꯤꯗꯤ ꯐꯖꯅ ꯄꯥꯡꯊꯣꯛꯈ꯭ꯔꯦ ꯏ ꯇꯥꯎ ꯃꯌꯥꯝꯡ ꯈꯨꯜꯒꯤ ꯑꯉꯝ ꯑꯉꯝꯕ ꯈꯔ ꯈꯔ ꯍꯥꯞꯅꯔꯒ ꯉꯁꯤ ꯅꯨꯃꯤꯠ ꯃꯉꯥꯅꯤ ꯇꯔꯨꯛꯅꯤ ꯑꯃꯨꯛ ꯁꯥꯡꯅ ꯆꯠꯊꯈ꯭ꯔꯦ ꯏꯇꯥꯎ ꯂꯣꯏꯈꯤꯕꯇ ꯉꯥꯏꯔꯤ
ꯎꯝ ꯑꯁꯥꯟꯅꯗꯤ ꯈꯨꯟ ꯈꯨꯗꯤꯡꯒꯤ ꯂꯥꯏꯁꯤ ꯆꯍꯤ ꯑꯃꯒꯤ ꯍꯔꯥꯎꯅꯔꯝꯃꯅꯤ ꯍꯧꯖꯤꯛꯇꯤ ꯍꯥꯥꯎꯕꯨ ꯍꯔꯥꯎꯅꯕꯁꯦ ꯃꯥꯡꯁꯤꯜꯂꯛꯑꯦꯗ ꯂꯥꯏ ꯍꯔꯥꯎꯕꯕꯁꯤ ꯆꯍꯤ ꯈꯨꯗꯤꯡꯒꯤ ꯍꯔꯥꯎꯅꯔꯛꯇ꯭ꯔꯦ ꯇꯧꯔꯤꯁꯦ
ꯍꯍꯣꯏ ꯊꯥꯏꯅꯗꯤ ꯂꯥꯏ ꯍꯔꯥꯎꯕ ꯍꯥꯏꯔꯒꯗꯤ ꯄꯨꯔꯥ ꯀꯨꯝꯍꯩ ꯑꯃ ꯑꯣꯏꯅ ꯈꯟꯅꯔꯝꯗ꯭ꯔꯣ ꯑꯖꯤ ꯀ ꯀꯥꯟꯗꯤ ꯂꯥꯏ ꯍꯔꯥꯎꯕꯁꯦ ꯁꯝꯖꯟꯕꯁꯨ
ꯃꯥꯅꯦ ꯃꯥꯅꯦ ꯀꯨꯃꯩ ꯍꯥꯔꯥꯎ ꯊꯥꯕꯜ ꯆꯣꯡꯕ ꯏꯁꯩ ꯇꯧꯕꯗꯅ ꯍꯦꯟꯅ ꯄꯨꯛꯅꯤꯡ ꯆꯪꯅꯔꯦ ꯑꯗ ꯍꯧꯖꯤꯛꯀꯥꯟꯁꯦ
ꯍꯣꯏ ꯍꯣꯏ ꯏꯟꯈꯠꯂꯛꯏꯕ ꯅꯍꯥꯁꯤꯡꯁꯤꯅ ꯑꯗꯨꯒꯨꯝꯕ ꯊꯥꯏꯅꯒꯤ ꯑꯣꯏꯕ ꯂꯥꯏꯔꯝ ꯇꯤꯔꯟꯁꯦ ꯀꯌꯥꯁꯨ ꯈꯪꯅꯔꯛꯦ ꯄ꯭ꯔꯦ ꯇꯕꯤꯁꯦ ꯍꯧꯖꯤꯛꯀꯥꯟꯗꯤ ꯏꯔꯥꯡ ꯂꯣꯏꯅ ꯆꯠꯂꯦꯗ
ꯃꯥꯅꯤ ꯈꯪꯗ꯭ꯔꯦꯗ ꯃꯇꯝꯒꯤ ꯑꯍꯣꯡꯕꯗ ꯑꯩꯈꯣꯏꯁꯨ ꯑꯗꯨꯝ ꯌꯥꯎꯕ ꯇꯥꯕꯅꯤꯅꯦ
ꯃꯥꯅꯦ ꯃꯥꯅꯤ ꯏꯇꯥꯎꯕꯨ ꯀꯩꯗꯧꯕꯤꯔꯤꯒꯦ ꯍꯧꯖꯤꯛꯄꯨ
ꯑꯩꯖꯦ ꯊꯕꯛ ꯑꯃ ꯆꯠꯊꯣꯛꯎꯕꯅꯦ ꯑꯗꯨꯒꯤ ꯋꯥꯗꯅ ꯉꯥꯏꯍꯥꯛ ꯍꯤꯞꯄꯝꯕꯅꯤ
ꯑꯣ ꯊꯥꯏꯅ ꯐꯥꯎꯅꯈꯤꯕ ꯃꯔꯨꯞꯁꯤꯡꯗꯨꯗꯤ ꯏꯇꯥꯎꯕꯨ ꯄꯥꯎ ꯐꯥꯎꯅꯔꯤꯕꯔꯤꯕꯣ
ꯑꯣ ꯅꯍꯥꯟ ꯑꯃ ꯐꯥꯎꯅꯔꯝꯃꯦ ꯑꯗꯨꯗ ꯃꯈꯣꯏꯒꯤ ꯈꯨꯟꯒꯤ ꯑꯣꯏꯕ ꯁꯣꯁꯦꯜ ꯁꯥꯔꯚꯤꯁ ꯀꯩꯀꯥ ꯇꯧꯔꯤ ꯃꯥ ꯍꯜꯂꯛꯑꯒ ꯇꯧꯔꯛꯑꯒꯦꯅ ꯍꯥꯏꯔꯛꯄꯗꯒꯤ ꯀꯥꯎꯗꯅ ꯇꯧꯔꯛꯇ꯭ꯔꯕ ꯃꯥꯜꯂꯦꯗ ꯇꯧꯔꯛꯈꯤꯗ꯭ꯔꯦ
ꯑꯦ ꯏꯍꯦ ꯑꯣ ꯑꯗꯨꯗꯤ ꯏꯇꯥꯎ ꯍꯌꯦꯡ ꯈꯔ ꯂꯩꯔꯒ ꯏꯇꯥꯎ ꯍꯣꯏ ꯁꯪꯕ ꯀꯥꯟꯗ ꯑꯝꯇꯪ ꯄꯨꯂꯞ ꯄꯨꯟꯕ ꯍꯥꯏꯗꯨꯅꯤ
ꯃꯥꯅꯦ ꯑꯩꯒꯤꯗꯤ ꯅꯣꯏꯅ ꯍꯥꯏꯔꯛꯇꯦ ꯍꯥꯏꯔꯝꯃꯤ ꯄꯨꯟꯁꯤ ꯄꯨꯟꯁꯤꯗ ꯍꯥꯏꯔꯒꯅ ꯅꯈꯣꯏꯅ ꯁꯪꯗꯦ ꯈꯣꯠꯇꯦꯅ ꯈꯔ ꯑꯗꯨꯝ ꯌꯥꯎꯅꯔꯛꯑꯕꯅꯤꯅ ꯍꯦꯛ ꯄꯨꯟꯕ ꯐꯪꯗ꯭ꯔꯦꯗꯣ
ꯃꯇꯥꯡꯅ ꯏꯆꯥ ꯆꯥꯗꯗꯅ ꯇꯧꯔꯤꯕꯅꯤꯗꯤ ꯏꯇꯥꯎ ꯑꯗꯨꯕꯨ ꯄꯨꯟꯗꯤ ꯄꯨꯟꯒꯅꯤ ꯏꯇꯥꯎ ꯁꯣꯏꯗꯅ
ꯎꯝ
ꯏꯇꯥꯎ ꯀꯩꯅꯣꯕꯨ ꯍꯧꯖꯤꯛꯁꯤꯕꯨ ꯌꯥꯝꯅ ꯁꯥꯒꯠꯂꯛꯄꯁꯤꯕꯨ ꯀꯝꯗꯧꯕꯤꯔꯤꯒꯦ ꯏꯇꯥꯎ ꯈꯣꯏꯔꯣꯝꯗꯕꯨ ꯑꯩꯈꯣꯏꯔꯣꯝꯗꯗꯤ ꯑꯁ ꯌꯨꯝ ꯃꯅꯨꯡꯗ ꯀ ꯂꯩꯕ ꯉꯝꯗ꯭ꯔꯦ
ꯑꯁ ꯑꯈꯣꯏꯖꯨ ꯑꯗꯨꯝ ꯃꯉꯥꯏꯗ ꯑꯩꯗꯤ ꯅꯨꯡꯗꯤꯟꯖꯤꯕꯨ ꯌꯨꯝꯗꯕꯨ ꯁꯨꯡꯂꯩ ꯂꯩꯇ꯭ꯔꯕꯅꯤ ꯎꯈꯣꯡ ꯑꯃꯒꯤ ꯃꯅꯥꯛꯇ ꯆꯠꯂꯒ ꯑꯗꯨꯝ ꯄꯣꯊꯥꯗꯅ ꯂꯩꯔ ꯄꯣꯠꯅꯤꯗ
ꯍꯣꯏ ꯍꯣꯏ ꯑꯩꯈꯣꯏꯅ ꯌꯨꯝ ꯃꯅꯨꯡꯗ ꯂꯩꯔꯖꯨ ꯐꯃꯨꯡꯗꯒ ꯇꯨꯝꯕꯁꯤꯗꯤ ꯉꯝꯗ꯭ꯔꯦ ꯍꯥꯏꯔꯤꯕ ꯆꯦꯛꯀꯤ ꯌꯨꯝ ꯑꯣꯏꯔꯗꯤ ꯈꯔꯁꯨ ꯐꯒꯗꯕꯀꯣ
ꯃꯥꯅꯦ ꯃꯥꯅꯦ
ꯍꯧꯖꯤꯛꯀꯥꯟꯒꯤ ꯗꯤꯟꯒꯤ ꯌꯨꯝꯁꯤꯗꯤ ꯑꯁ ꯌꯥꯝꯅ ꯁꯥꯔꯦ ꯇꯧꯔꯤꯁꯦ ꯑꯗꯨ ꯏꯇꯥꯎ ꯊꯥꯏꯅ ꯏꯅ ꯀꯨꯞꯄ ꯌꯨꯝꯁꯤꯡꯁꯤꯗꯤ ꯏꯪꯉꯤ ꯍꯥꯏꯅꯩꯅꯦ ꯃꯁꯤꯕꯨ ꯆꯨꯝꯕꯖꯥꯠꯂꯣ
ꯑꯩꯈꯣꯏꯁꯤꯗꯁꯨꯨ ꯏꯅ ꯀꯨꯞꯄ ꯌꯨꯝ ꯑꯃ ꯂꯩꯌꯦ ꯑꯍꯟ ꯑꯃꯒꯤ ꯃꯥꯒꯤ ꯌꯨꯝꯗꯨꯗꯤ ꯏꯪꯒꯔꯕ ꯖꯥꯅꯤꯗ ꯏꯪ ꯏꯪ ꯂꯥꯎꯒ꯭ꯔꯕ ꯃꯅꯤ ꯃꯅꯨꯡꯗꯗꯤ ꯀꯥꯂꯦꯟꯅꯤꯒ ꯈꯪꯕ ꯖꯥꯕ ꯅꯠꯇꯦꯗ
ꯊꯥꯏꯅꯒꯤ ꯑꯍꯟꯁꯤꯡꯁꯦ ꯁꯤꯡꯗꯤ ꯁꯤꯡꯕ ꯖꯥꯠꯅꯤꯀꯣ
ꯎꯝ ꯃꯈꯣꯏꯁꯦ ꯈꯪꯉꯤ ꯁꯤꯡꯉꯤꯔꯥ ꯅꯠꯇ꯭ꯔꯒꯅ ꯊꯥꯏꯅꯒꯤ ꯄꯣꯠ ꯆꯩꯩ ꯂꯩꯇꯕꯒꯤ ꯁꯥꯟꯔꯝꯃꯤꯔ ꯇꯧꯔꯝꯃꯤꯔꯥ ꯈꯪꯗ꯭ꯔꯦꯗ ꯑꯗꯨꯕꯨ ꯋꯥꯈꯟꯗꯤ ꯈꯔ ꯂꯩꯕꯖꯥꯠꯅꯤ ꯃꯈꯣꯏꯁꯦ
ꯃꯥꯅꯤ ꯃꯥꯅꯤ ꯑꯩꯈꯣꯏꯅ ꯍꯦꯛ ꯍꯧꯖꯤꯛꯀꯥꯟ ꯆꯥꯎꯈꯠꯂꯛꯄꯁꯤꯗ ꯃꯈꯣꯏꯁꯦ ꯄꯪꯅ ꯎꯕꯤꯕ ꯋꯥꯅꯤ ꯊꯥꯏꯅꯗꯤ ꯃꯈꯣꯏꯁꯨ ꯁꯤꯡꯉꯝꯃꯤꯕꯖꯥꯠꯅꯤ
ꯎꯝ ꯑꯩꯈꯣꯏꯗꯤ ꯍꯧꯖꯤꯛꯀꯤ ꯊꯣꯂꯛꯏꯕ ꯄꯣꯠ ꯆꯩꯁꯤꯡ ꯇꯦꯛꯅꯣꯂꯣꯖꯤꯁꯤꯡꯁꯤꯗꯀꯣ ꯇꯧꯕꯒꯤ ꯑꯈꯣꯏꯖꯨ ꯈꯪꯗꯕ
ꯃꯩꯇꯩꯒꯤ ꯃꯩꯇꯩ ꯌꯨꯝꯖꯥꯎꯅ ꯍꯥꯏꯗꯤ ꯏꯅ ꯀꯨꯞꯄ ꯌꯨꯝꯗꯣ ꯐꯖ ꯐꯖꯕꯅꯤ ꯃꯗꯣ ꯃꯅꯨꯡꯁꯨ ꯌꯥꯝꯅ ꯏꯪꯉꯝꯗꯧꯕ ꯃꯥꯜꯂꯦ
ꯎꯝ ꯑꯁ ꯃꯅꯨꯡꯒꯖꯤꯅ ꯆꯥꯎꯔꯤꯕ ꯖꯒꯥ ꯖꯒꯥ ꯈꯥꯏꯗꯣꯛꯇꯅ ꯊꯝꯃꯤꯕ ꯍꯧꯖꯤꯛꯀꯤꯗꯤ ꯌꯨꯝꯖꯥꯎ ꯍꯥꯏꯕ ꯑꯃ ꯂꯩꯇ꯭ꯔꯦ ꯑꯃ ꯍꯥꯏꯕ ꯑꯃ ꯀꯥ ꯍꯥꯏꯕ ꯑꯃ ꯂꯩꯇ꯭ꯔꯦ ꯍꯧꯖꯤꯛꯇꯤ ꯄꯪꯁꯥꯗ ꯁꯥꯖꯟꯅꯔꯦ ꯌꯨꯝ ꯐꯖꯕꯩ ꯃꯑꯣꯡ ꯌꯦꯡꯅꯔꯒ
ꯃꯥꯅꯤ ꯃꯥꯅꯦ ꯍꯧꯖꯤꯛꯀꯥꯟꯗꯤ ꯏꯇꯥꯎ ꯃꯈꯜ ꯃꯈꯜꯅꯤ ꯌꯨꯝꯖꯤ ꯊꯥꯡꯉꯒ ꯑꯣꯏꯅ ꯆꯠꯅꯔꯦꯅꯦ
ꯎꯝ ꯌꯨꯝꯖꯦ ꯈꯨꯗꯛꯇꯒ ꯄꯨꯡ ꯌꯨꯝꯖꯦ ꯁꯥ ꯂꯣꯏꯔꯒ ꯑꯗꯨꯝ ꯄꯣꯔꯛꯑꯒ ꯑꯗꯣ ꯁꯦꯝꯖꯟꯅꯕꯩ ꯃꯑꯣꯡ ꯑꯃ ꯂꯥꯡꯅꯔꯦꯅꯦ ꯍꯧꯖꯤꯛꯇꯤ
ꯃꯥꯅꯤ ꯃꯥꯅꯤ ꯌꯦꯡꯕ ꯇꯥꯕꯅꯤ ꯃꯈꯟ ꯃꯈꯟꯅꯤ ꯇꯧꯅꯔꯛꯏꯖꯦ ꯄꯩꯁꯥꯒꯤ ꯃꯇꯨꯡ ꯏꯟꯅ
ꯖꯥꯠ ꯖꯥꯠꯅꯤ ꯇꯧꯅꯔꯛꯏꯖꯤꯡꯖꯦ ꯒ꯭ꯌꯥꯟ ꯇꯥꯕ ꯅꯠꯇꯦꯗ ꯑꯈꯣꯏꯅ
ꯈꯪꯗꯔ꯭ꯦꯗ ꯏꯇꯥꯎ ꯃꯇꯝꯁꯦ ꯑꯣ ꯑꯗꯨꯗꯤ ꯏꯇꯥꯎ ꯏꯇꯥꯎꯁꯨ ꯆꯥꯛ ꯆꯥꯗ꯭ꯔꯤ ꯍꯥꯏꯕ ꯅꯠꯇ꯭ꯔꯣ
ꯎꯝ ꯆꯥꯛ ꯆꯥꯗꯔꯤ ꯆꯥꯒꯗꯕꯅꯤ ꯉꯥꯏꯍꯥꯛ ꯄꯣꯊꯥꯔꯒ ꯆꯥꯒꯦꯅ ꯇꯧꯔꯝꯕꯅꯤ
ꯑꯣ ꯏꯇꯥꯎ ꯑꯩꯈꯣꯏꯒꯤꯁꯨ ꯆꯥꯛ ꯂꯣꯏꯔ ꯃꯥꯥꯟꯅ ꯇꯧꯔꯤꯁꯦ ꯀꯧꯔꯛꯑꯦ ꯑꯩꯁꯨ ꯄꯨꯛꯁꯦ ꯂꯥꯝꯕꯒꯤꯔ ꯀꯩꯅꯣ ꯀꯨꯗ꯭ꯔꯨꯀꯗ꯭ꯔꯥ ꯀꯨꯗ꯭ꯔꯨꯛꯀꯗ꯭ꯔꯥꯅ ꯈꯣꯡ
ꯍꯣ ꯍꯣꯏ ꯐꯔꯦ ꯐꯔꯦ ꯑꯗꯨꯗꯤ
ꯑꯣ ꯍꯣꯏ ꯏꯇꯥꯎ ꯑꯩ ꯆꯥꯛ ꯆꯥꯊꯣꯛꯎꯈꯤꯒꯦꯀꯣ ꯀꯣꯟꯅ ꯑꯃꯨꯛ ꯐꯥꯎꯅꯔ